ꯑꯣ ꯍꯜꯂꯣ ꯇꯥꯗꯦꯃꯦ ꯑꯥ ꯇꯔꯕꯣ ꯇꯥꯔꯦ ꯇꯥꯔꯦ
ꯑꯣ
ꯇꯣꯕꯨ ꯀꯩꯅꯣ
ꯑꯁ ꯆꯥꯛ ꯐꯖꯅꯥ ꯆꯥꯊꯣꯛ ꯑꯒ ꯇꯨꯝꯃꯒꯦꯅ ꯆꯪꯉꯦ ꯍꯌꯦꯡ ꯑꯃꯨꯛ ꯍꯧꯒꯠ ꯇꯧꯕ ꯂꯩꯕꯅꯤꯅꯅꯥ ꯕꯣꯟ ꯈꯔ ꯂꯩꯕꯗꯣ ꯑꯗꯨ ꯌꯦꯡꯒꯦꯅ ꯉꯟꯇꯥ ꯇꯨꯝꯍꯧꯔꯒꯦꯅ
ꯑꯣ ꯅꯪ ꯀꯩ ꯖꯥꯡ ꯆꯔꯕꯥ ꯉꯁꯤꯗꯤ
ꯉꯁꯤꯗꯤ ꯍꯋꯥꯏ ꯆꯥꯏꯌꯦ ꯕꯥꯏ
ꯑꯣ ꯅꯨꯡꯗꯥꯡꯗ ꯍꯋꯥꯏ ꯆꯥꯕ ꯍꯥꯎꯕ꯭ꯔꯣ
ꯑꯦ ꯑꯗꯨꯗꯤ ꯁꯥꯟꯅꯔꯕꯅꯤꯅ ꯄ꯭ꯔꯣꯇꯤꯟ ꯈꯔ ꯆꯥꯒꯦꯅ ꯍꯋꯥꯏꯁꯨ ꯆꯥꯕ ꯍꯥꯎꯕꯅꯤ ꯀꯩꯅꯣ
ꯎꯝ ꯑꯁ ꯍꯧꯖꯤꯛꯀꯥꯟ ꯑꯩ ꯃꯊꯥ ꯁꯥꯕꯗ ꯌꯥꯗ꯭ꯔꯤꯉꯣ ꯢꯇꯥꯎꯕꯤ
ꯀꯩ ꯀꯩ ꯇꯧꯔꯒꯦ ꯍꯥꯏꯁꯤꯕꯣ ꯅꯪꯕꯨ
ꯑꯁ ꯅꯨꯄꯤꯁꯤꯅꯅꯦ ꯅꯨꯡꯁꯤꯗ ꯎꯅꯕꯨ ꯁꯨꯡꯂꯥꯛ ꯂꯥꯛꯇ꯭ꯔꯦ ꯇ ꯀꯣꯏꯕ ꯆꯠꯁꯤ ꯈꯣꯠꯁꯤ ꯍꯥꯏꯗꯦ ꯑꯗꯨꯝ ꯍꯥꯏꯗꯦ ꯁꯣꯜ ꯂꯩꯔꯦꯅꯦ ꯅꯪꯕꯨ
ꯑꯦ ꯈꯔ ꯈꯔ ꯆꯠꯄꯤꯌꯨ ꯌꯥꯗ꯭ꯔꯣ ꯊꯕꯛꯄꯨꯗꯤ ꯆꯤꯜꯂꯦꯕꯨ ꯆꯤꯜꯂꯦꯕꯨ ꯅꯪ ꯈꯔ ꯈꯔ ꯆꯠꯄꯤꯗ꯭ꯔꯗꯤ ꯃꯣꯏꯗꯤꯅꯦ ꯌꯥꯗꯕꯅꯤ
ꯑꯁ ꯈꯪꯗꯦꯉꯣ ꯊꯕꯛꯇꯁꯨ ꯆꯤꯜꯂꯦꯀꯣ ꯑꯗꯨ ꯆꯠꯇꯕꯁꯨ ꯑꯗꯨꯒ ꯑꯗꯨ ꯀꯣꯏꯕ ꯄꯨꯕꯤꯌꯣ ꯀꯣꯏꯕ ꯄꯨꯕꯤꯌꯣ ꯑꯅꯧ ꯑꯅꯧꯕ ꯃꯐꯝꯁꯤꯗꯒ ꯑꯗꯨꯝ ꯍꯥꯏꯂꯩꯕ
ꯑꯣ ꯇꯥꯎꯋꯤꯅꯦ ꯑꯗꯨꯕꯨꯗꯤ ꯆꯨꯝꯃꯤ ꯅꯪ ꯍꯥꯏꯗꯣ ꯈꯤꯇꯪ ꯑꯩꯈꯣꯏꯅ ꯑꯗꯨꯃꯥꯏꯅ ꯇꯧꯕꯤꯗꯕꯗ ꯃꯣꯏꯗ ꯑꯩꯈꯣꯏ ꯊꯧꯁꯥꯕꯤꯗ꯭ꯔꯦ ꯀꯥꯏꯅ ꯇꯧꯔꯛꯀꯅꯤ ꯃꯣꯏ
ꯎꯝ ꯑꯁ ꯅꯪꯕꯨ ꯑꯩ ꯃꯤꯡ ꯅꯤꯡꯁꯤꯡꯉꯕ ꯈꯪꯉꯤꯕ ꯑꯩ ꯀꯥꯏ ꯍꯥꯏꯖꯤꯜꯂꯛꯏꯅꯦ
ꯑꯗꯨꯅꯦ ꯅꯪ ꯇꯧꯔꯤꯁꯦ ꯃꯤꯗꯤ ꯑꯣꯟꯅꯗꯦꯀꯣ ꯀꯥꯏꯅ ꯇꯧꯕꯤꯗꯣ
ꯅꯨꯡꯇꯤꯒꯤ ꯋꯥꯔꯤ ꯁꯥꯟꯅꯔꯤꯕ ꯑꯩꯁꯦ ꯅꯪꯕꯨ ꯈꯪꯉꯤꯕ ꯑꯩꯃ ꯍꯥꯏꯕ
ꯋꯥꯔꯧꯕꯩ ꯖꯠꯇꯣ
ꯋꯥꯔꯧꯕꯩ ꯖꯠꯁꯦ ꯑꯗꯨꯗꯒꯤ ꯑꯩꯅ
ꯎꯝ
ꯆꯥꯁꯤ ꯌꯥꯝꯖꯜꯂꯛꯑꯦ ꯄꯩꯁꯥ ꯅꯨꯡꯁꯥ ꯈꯔ ꯇꯥꯡꯒꯤꯒꯦꯅ ꯂꯨꯍꯣꯡꯕꯒꯤ ꯍꯥꯏꯕꯀꯣ ꯑꯗ ꯅꯪ ꯌꯥꯝꯅ ꯀꯣꯏꯕ ꯆꯠꯄ ꯄꯥꯝꯃꯒꯅ ꯈꯥꯎꯌꯩ ꯇꯧꯖꯦ ꯍꯥꯏꯕ
ꯑꯥ
ꯑꯅꯤꯔꯛ ꯆꯦꯟꯖꯟꯁꯦ ꯍꯥꯏꯕꯀꯣ
ꯑꯥ
ꯌꯥꯔꯣꯏꯌꯦ ꯑꯗꯨꯁꯨ
ꯎꯝ
ꯑꯩꯅ ꯀꯩ ꯀꯩ ꯄꯥꯝꯃꯣꯗ ꯐꯤꯖꯪꯗ ꯂꯨꯄꯥ ꯂꯤꯁꯤꯡ ꯌꯥꯡꯈꯩ ꯍꯨꯝꯐꯨ ꯊꯥꯗꯗꯧ ꯁꯔꯨꯛ ꯅꯪꯒꯤ ꯅꯅꯥꯗꯨꯗ ꯑꯗꯨ ꯅꯠꯇ꯭ꯔꯒꯅꯥ ꯈꯨꯠꯇꯨꯗ ꯈꯨꯠꯇꯨꯗ ꯀꯩꯅꯣ ꯂꯤꯁꯤꯡ ꯌꯥꯡꯈꯩ ꯍꯨꯝꯐꯨ ꯍꯨꯝꯐꯨꯒꯤ ꯈꯨꯗꯣꯞ ꯁꯤꯕꯅ ꯐꯠꯇ꯭ꯔꯥ ꯍꯥꯏꯕ
ꯑꯥ
ꯑꯃꯨꯛꯇꯪ ꯊꯣꯛꯄꯅꯦꯌꯦ ꯑꯃꯨꯛꯇꯪ ꯑꯗꯨꯅꯦ ꯍꯥꯏꯁꯦ ꯑꯩꯅ ꯑꯁꯣꯝꯗ ꯑꯃꯨꯛꯇꯪ ꯊꯣꯛꯄꯒꯤ ꯇꯥꯅꯕ ꯄꯩꯁꯥꯁꯦ ꯀꯨꯡꯒꯣꯟ ꯊꯣꯛꯈꯩ ꯋꯥꯅ ꯇꯥꯅꯤ
ꯃꯥꯅꯦ
ꯑꯗꯣ ꯅꯪꯅ ꯃꯤꯉꯣꯟꯗ ꯅꯪ ꯑꯃꯨꯛꯇꯪ ꯍꯣꯡꯕꯒꯤ ꯄꯤꯊꯣꯛꯇꯣꯅꯤ ꯄꯩꯁꯥꯗꯣ ꯍꯥꯏꯅ ꯍꯥꯏꯕꯀꯣ ꯇꯧ ꯇꯥꯔꯗꯤ ꯏꯁ ꯃꯇꯥꯝꯒꯤ ꯆꯠꯅꯕꯤꯅꯤ
ꯑꯦ ꯀꯥꯟꯅꯗꯦ ꯀꯥꯟꯅꯗꯦ ꯍꯩꯌꯦꯡꯋꯥꯏ ꯋꯥꯗꯣꯏ ꯁꯔꯨꯛꯄꯨꯗꯤ ꯚꯥꯏ ꯄꯩꯁꯥꯗꯣ ꯇꯨꯡꯁꯤꯜꯍꯧꯕꯅ ꯐꯩꯕꯣ
ꯑꯩꯅ ꯃꯇꯝꯒꯤ ꯆꯠꯅꯕꯤꯗꯨꯗꯅꯤ ꯃꯤꯅ ꯋꯥꯔꯤꯕꯁꯦꯅ ꯍꯥꯏꯕꯀꯣ ꯃꯤꯒꯤ ꯏꯅꯥꯛ ꯑꯩꯅ ꯄꯩꯁꯥ ꯂꯩꯕ ꯀꯥꯡꯕꯨꯒꯤ ꯃꯇꯧ ꯇꯝꯕꯗꯨꯅꯦ ꯑꯩꯈꯣꯏꯅ ꯋꯥꯔꯤꯁꯦꯅ ꯍꯥꯏꯕ
ꯎꯝ
ꯅꯪ ꯂꯨꯍꯣꯡꯕ ꯈꯥꯎꯌꯩ ꯍꯦꯛ ꯅꯣꯡꯉꯥꯟꯕꯒꯅꯦ ꯅꯪ ꯅꯪꯒꯤ ꯇꯨꯡꯁꯤꯟꯕ ꯄꯩꯁꯥ ꯇꯥꯜꯂꯤꯕ ꯄꯩꯁꯥꯖꯤꯅꯅꯦ ꯁꯅꯥ ꯂꯩꯔꯒꯅꯦ ꯑꯌꯨꯛ ꯉꯟꯇꯥꯥꯟꯅ ꯍꯧꯒꯠꯂꯒꯅꯦ ꯂꯩꯀꯥꯏ ꯃꯃꯥꯡꯗ ꯋꯥꯛꯀꯤꯡ ꯆꯠꯄ ꯁꯥꯟꯅꯖꯦ ꯍꯥꯏꯕ ꯁꯅꯥꯗꯣ ꯁꯤꯑꯣ ꯎꯝ ꯐꯤ ꯃꯊꯛꯇ ꯊꯥꯗꯔꯒꯅꯦ ꯎꯠꯂꯣ ꯍꯥꯏꯕ ꯃꯇꯝꯗꯨꯗ ꯃꯣꯏꯅ ꯈꯥꯎꯌꯩ ꯇꯧꯏ ꯑꯗꯨ ꯇꯧꯋꯤꯅ ꯉꯥꯡꯅꯕ ꯗꯣ ꯉꯥꯡꯅꯕ ꯉꯝ ꯉꯝ ꯃꯣꯏ ꯉꯥꯡꯅꯕ ꯉꯝꯃꯣꯏ ꯌꯦꯡꯁꯦ ꯑꯝꯇ ꯍꯥꯏ ꯌꯦꯟ ꯆꯦꯅ ꯍꯥꯏꯕꯀꯣ ꯅꯪꯒꯤꯗꯣ ꯇꯥꯛꯄ ꯌꯥꯕ ꯋꯥꯔꯤ ꯅꯠꯇꯦ
ꯇꯧꯗꯣꯏ ꯁꯦ ꯃꯑꯣꯡ ꯃꯗꯨꯒ ꯄꯩꯩꯁ ꯌꯥꯝ ꯆꯪꯅꯔꯦꯗ
ꯑꯁ ꯀꯗꯥꯏꯗꯩꯩꯅꯣ ꯑꯩꯈꯣꯏꯗꯥꯒꯤ ꯌꯥꯝ ꯀꯟꯅ ꯊꯥꯗꯗꯕꯤꯗ ꯍꯣꯡꯕꯗꯨꯕꯨꯛꯇꯅꯦ ꯂꯨꯄꯥ ꯂꯥꯛ ꯇꯔꯦꯠ ꯆꯪꯉꯦ ꯍꯥꯏꯕ
ꯑꯗꯨꯕꯨꯗꯤ ꯆꯪꯗ꯭ꯔꯅꯤꯅ ꯀꯩꯅꯣꯗ ꯅꯨꯄꯤꯒꯤ ꯂꯩꯅꯤ ꯈꯣꯠꯅꯤ ꯑꯗꯨ ꯑꯁ ꯍꯧꯖꯤꯛꯀꯥꯟꯗꯤ ꯍꯥꯏꯗꯤ ꯂꯩꯗꯕꯁꯨ ꯌꯥꯗꯦꯗꯣ
ꯑꯗꯨꯗꯒꯤꯗꯤ ꯌꯨꯝ ꯁꯦꯝꯖꯤꯟꯕꯗ ꯖꯨꯀꯣ ꯔꯡ ꯇꯩꯔꯛꯀꯅꯤ ꯇꯩꯔꯤꯕ ꯔꯡꯗꯨꯁꯨ ꯈꯔ ꯐꯖꯅꯕꯅꯦ ꯇꯩꯔꯤꯗꯅꯀꯣ ꯑꯁ ꯃꯃꯜꯒꯁꯤꯗꯤ ꯑꯥ ꯌꯧꯈ꯭ꯔꯦꯕ ꯀꯥꯏꯗꯒꯤ ꯍꯤꯡꯕ ꯉꯝꯕꯒꯤ ꯐꯤꯕꯝꯒꯤ ꯊꯥꯛꯇ ꯂꯩꯔꯛꯇ꯭ꯔꯦꯅꯦ ꯂꯥꯏꯔꯕ ꯑꯩꯈꯣꯏꯗꯗꯤ
ꯃꯥꯅꯦ ꯍꯧꯖꯤꯛꯀꯥꯟꯁꯦ ꯄꯣꯠꯁꯤ ꯇꯥꯡꯉꯦ ꯌꯨꯝ ꯁꯥꯕꯁꯨ ꯄꯩꯁꯥ ꯌꯥꯝ ꯆꯪꯅꯤ ꯇꯧꯔꯤꯁꯦ
ꯄꯩꯁꯥ ꯇꯥꯜꯂꯨꯀꯣ ꯄꯩꯁꯥ ꯑꯩ ꯍꯥꯏꯒꯗꯕꯕꯨ ꯑꯩꯗꯤ ꯀꯣꯔ ꯃꯦꯔꯤꯁ ꯅꯠꯇ꯭ꯔꯒꯅ ꯈꯥꯎꯩ ꯏ ꯏꯁꯆꯝ ꯁꯝꯅ ꯇꯧꯕꯤꯗꯣ ꯀꯧꯕꯣꯛ ꯈꯔ ꯊꯥꯗꯣꯛꯑꯒ ꯅꯣꯏꯒꯤꯗꯣ ꯉꯥꯍꯛ ꯉꯥꯡꯅꯖꯖꯔꯣ ꯑꯁ ꯏꯆꯥ ꯏꯁꯨ ꯁꯦꯝꯕꯒꯤ ꯄꯩꯁꯥ ꯇꯣꯡꯖꯤꯜꯍꯧꯕꯅ ꯐꯩ ꯅꯥꯕ
ꯑꯗꯨ ꯍꯥꯏꯔꯒ ꯑꯩ ꯉꯁꯤ ꯑꯃꯨꯛ ꯎꯔꯝꯕꯅꯤꯅꯦ ꯀꯔꯤꯕ ꯚꯥꯏ ꯑꯝꯄꯨꯇꯤ ꯍꯥꯏꯕꯗꯣ ꯈꯪꯕ꯭ꯔꯥ
ꯀꯩꯅꯣ ꯑꯃꯐꯨꯠꯇꯤꯕꯣ
ꯃꯤ ꯃꯃꯤꯡꯅꯦ ꯅꯨꯄꯥ ꯑꯃ ꯏꯁꯄꯦꯛ ꯎꯞꯄ ꯑꯁꯣꯝ ꯀꯁꯥꯔ ꯔꯣꯝꯗꯒꯤ ꯑꯣꯏꯕ ꯃꯈꯣꯡ ꯅꯥꯝꯃ ꯌꯥꯎꯗꯕꯗꯣ
ꯑꯩ ꯎꯗ꯭ꯔꯤ
ꯃꯅꯤꯄꯨꯔꯗꯒ ꯑꯗꯨꯝ ꯂꯥꯛꯄꯗꯣ ꯍꯦ ꯚꯥꯏ ꯃꯤꯒꯤ ꯃꯇꯦꯡ ꯌꯥꯝ ꯄꯥꯡꯕꯗꯣ
ꯑꯣ ꯑꯣ ꯈꯪꯉꯦ ꯈꯪꯉꯦ
ꯑꯗꯣ ꯃꯥꯖꯨ ꯃꯥ ꯂꯨꯍꯣꯡꯕꯗ ꯌꯥꯝ ꯆꯞꯅ ꯂꯨꯍꯣꯡꯕ ꯍꯥꯏꯇꯥꯥꯔꯦꯅꯦ ꯀꯨꯟꯗꯣ ꯀꯩꯅꯣ ꯀꯩꯅꯣ ꯇꯧꯔꯒ ꯍꯨꯛꯑꯒ ꯌꯥꯝ ꯆꯥꯝ ꯄꯤꯛꯅ ꯇꯧꯕꯤꯗꯣ
ꯑꯥ
ꯑꯩꯗꯤ ꯅꯨꯡꯉꯥꯏꯗꯧ ꯃꯥꯜꯂꯤꯕ ꯑꯩꯈꯣꯏ ꯃꯩꯇꯩꯒꯤ ꯀꯣꯌꯦꯠꯀ ꯎꯞꯇꯦꯕ ꯀꯩꯅꯣꯗꯣ ꯑꯕꯨꯨꯇꯤꯗꯣ ꯎꯝ ꯀꯣꯏꯌꯦꯠ
ꯃꯩꯇꯩꯒꯤ ꯃꯩꯇꯩꯒꯤ ꯆꯠꯅꯕꯤꯗ ꯇꯧꯔꯝꯒꯅꯤ ꯅꯨꯄꯤꯗꯨꯅ ꯃꯌꯦꯛ ꯐꯅꯦꯛꯅꯥꯏꯕ ꯁꯦꯠꯂꯒ
ꯑꯣꯍꯣ ꯍꯣ ꯍꯣꯏ ꯎꯝ ꯄꯥꯟꯊꯣꯏꯕꯤ ꯀꯩꯅꯣ ꯁꯥ ꯃꯥꯟꯕꯤ ꯑꯃꯥ ꯎꯞꯄꯗꯣ ꯎꯝ ꯀꯖꯦꯡꯂꯩ ꯑꯗꯨ ꯎꯄꯒ ꯇꯧ ꯌꯥꯝ ꯆꯝꯅ ꯐꯖꯕ ꯍꯥꯏꯇꯥꯔꯦꯅꯦ
ꯑꯥ ꯑꯦ ꯑꯗꯨꯗꯤ ꯃꯤ ꯊꯥꯏꯅꯒꯤ ꯃꯩꯇꯩꯒꯤ ꯂꯨꯍꯣꯡꯕꯒꯤ ꯇ꯭ꯔꯦꯗꯤꯁꯟꯅꯤ ꯀꯩꯅꯣ ꯑꯥ ꯃꯅꯤꯄꯨꯔꯗ ꯔꯥꯁ ꯂꯤꯂꯥ ꯂꯥꯛꯄꯗꯅꯦ
ꯎꯝ
ꯁꯦꯠꯄ ꯄꯣꯠꯂꯣꯏꯗꯣ ꯄꯣꯠꯂꯣꯏꯗꯨꯕꯨꯗꯤ ꯑꯩꯈꯣꯏꯅ ꯍꯛꯆꯥꯕꯅꯦ ꯃꯌꯦꯛ ꯀꯩꯀꯥꯗꯨꯕꯨꯗꯤ
ꯃꯥꯅꯤ
ꯃꯌꯣꯡ ꯃꯑꯣꯡ ꯀꯩꯀꯥꯗꯨꯕꯨꯗꯤ ꯄꯨꯊꯣꯛꯏꯁꯦ ꯑꯩꯈꯣꯏ ꯃꯌꯦꯛꯄꯨꯗꯤꯅꯦꯀꯣ ꯑꯗꯣꯏꯖꯨ ꯃꯤꯒꯤꯅ ꯃꯤꯔꯝꯒꯤ ꯀꯩꯅꯣꯅꯦꯕ ꯃꯑꯣꯡꯅꯦꯕ ꯑꯗꯨꯕꯨꯗꯤ
ꯂꯛꯖꯔꯤꯑꯣꯝ ꯆꯠꯂꯦꯅꯦ
ꯄꯣꯠꯂꯣꯏ ꯁꯦꯠꯄꯖꯦ ꯄꯥꯛꯇꯤ ꯎꯗꯦ ꯆꯨꯅꯤꯅ ꯑꯌꯥꯝꯕ ꯁꯦꯠꯞꯇꯤ ꯎꯏꯀꯣ
ꯎꯝ
ꯄꯣꯠꯂꯣꯏꯖꯦ ꯀꯔꯝꯕ ꯍꯥꯇꯛꯇꯒꯤ ꯀꯅꯥꯒꯨꯝꯕ ꯀꯃꯥꯏꯟꯅ ꯍꯧꯗꯣꯛꯑꯃꯤꯅꯣ ꯍꯥꯏꯕꯗꯨꯗꯤ ꯆꯞ ꯆꯥꯕꯗꯤ ꯈꯪꯗꯦ ꯑꯩꯖꯨ
ꯑꯗꯨ ꯄꯣꯠꯂꯣꯏꯒꯤ ꯋꯥꯔꯤ ꯌꯥꯝ ꯐꯥꯗꯤ ꯐꯥꯖꯗꯕꯅꯤꯗ ꯚꯥꯏ
ꯑꯥ
ꯑꯩꯈꯣꯏ ꯅꯤꯡꯊꯧꯒꯤ ꯋꯥꯔꯤꯗ ꯑꯃꯥꯗꯤ ꯌꯥꯎꯋꯦ ꯄꯣꯠꯂꯣꯏꯒꯤ ꯋꯥꯔꯤ ꯈꯤꯛꯇꯪ ꯐꯥꯖꯕꯗꯤ ꯈꯔ ꯋꯥꯠꯄ ꯍꯥꯏꯕꯗꯤ ꯅꯨꯡꯉꯥꯏꯇ꯭ꯔꯦ
ꯑꯣ ꯂꯩꯔꯝꯒꯅꯤ ꯑꯩ ꯑꯗꯨ ꯋꯥꯔꯤꯗꯣ ꯄꯥꯗ꯭ꯔꯤꯕꯩꯅꯦ
ꯎꯝ ꯌꯥ ꯌꯥꯎꯌꯦ ꯍꯥꯏꯗꯤ ꯑꯁꯨꯝ ꯑꯥ ꯑꯗꯨꯝ ꯍꯥꯏꯕꯗ ꯑꯗꯨꯝ ꯅꯨꯡꯉꯥꯏꯇꯕ ꯋꯥꯍꯩ ꯑꯣꯏꯌꯦꯕ ꯑꯗꯨ ꯋꯥꯍꯩꯗꯣ
ꯎꯝ ꯄꯥꯟꯊꯣꯏꯕꯤꯒꯤ ꯂꯨꯍꯣꯡꯕꯒꯤ ꯏꯁꯇꯥꯏꯜꯗꯣ ꯃꯩꯇꯩꯒꯤ ꯐꯥꯅꯦꯛ ꯃꯅꯦꯛ ꯅꯥꯏꯕ ꯑꯃꯥ ꯁꯦꯠꯂꯅꯤꯀꯣ ꯑꯗꯨ ꯗꯦ ꯑꯩꯈꯣꯏꯒꯤ ꯐꯤ ꯈꯥꯏꯇꯥꯔꯦ ꯑꯩꯈꯣꯏ ꯎꯏꯌꯦ ꯎꯝ ꯅꯤꯡꯈꯝ ꯁꯝꯖꯤꯟ ꯍꯥꯏꯕ ꯀꯔꯤ ꯍꯥꯏꯗꯣꯏꯅꯣ ꯃꯆꯨ ꯗꯣꯝꯗꯤ ꯄꯥ ꯉꯛꯁꯝ ꯃꯥꯏꯒꯤ ꯀꯩꯅꯣꯗ ꯈꯔ ꯃꯦꯀꯞ ꯇꯧꯔꯒꯀꯣ ꯂꯤꯛ ꯅꯣꯡ ꯈꯤꯇꯪ ꯁꯤꯕꯤꯔꯒ ꯑꯩꯈꯣꯏꯒꯤ ꯃꯩꯇꯩ ꯂꯤꯛꯇ ꯑꯩꯈꯣꯏꯒꯤ ꯀꯩꯅꯣꯒ ꯂꯩꯕꯅꯦꯕ ꯁꯅꯔꯤꯛ ꯄꯔꯦꯡꯒꯥꯏꯅ ꯀꯣ ꯁꯅꯔꯤꯛ ꯁꯦ ꯂꯥꯏꯒꯤ ꯂꯥꯏꯔꯦꯝꯕꯤꯁꯤꯡꯅꯒ ꯁꯤꯅꯕ ꯂꯤꯛ ꯃꯑꯣꯡ ꯗꯤꯖꯥꯏꯟꯅꯤꯒ ꯍꯥꯏꯅꯗꯅꯀꯣ ꯐꯥꯎꯔꯤ ꯁꯅꯥꯅꯒ ꯁꯥꯔꯗꯤ ꯑꯗꯨ ꯁꯅꯥꯔꯤꯛ ꯄꯔꯦꯡꯗꯣ ꯃꯍꯣꯔ ꯇꯔꯨꯛ ꯇꯔꯦꯠꯇ ꯆꯪꯗꯣꯏꯅꯦꯍꯦ
ꯑꯩꯈꯣꯏꯒꯤ ꯀꯩꯅꯣ ꯃꯥꯟꯕꯤ ꯂꯩꯔꯝꯃꯦ ꯐꯧ ꯃꯔꯨ ꯃꯥꯟꯕꯤꯒ ꯇꯧꯕꯗꯨꯔꯣ
ꯑꯧ ꯐꯧ ꯃꯔꯨ ꯃꯥꯟꯕꯤꯗꯨ ꯅꯠꯇꯕ ꯃꯇꯨꯝ ꯃꯇꯨꯝ ꯈꯔ ꯆꯥꯎꯅ ꯆꯥꯎꯅ ꯌꯥꯟꯗꯔꯒ ꯂꯥꯏ ꯍꯔꯥꯎꯕꯗ ꯅꯨꯄꯤꯁꯤꯡꯅꯒ ꯌꯥꯝ ꯁꯤꯕ ꯂꯨꯍꯣꯡꯕꯗꯒ ꯌꯥꯝ ꯁꯤꯕ ꯄꯤꯒꯤ ꯃꯊꯨꯞ ꯃꯊꯨꯞ ꯂꯩꯕꯅꯦ ꯑꯗꯨꯒꯇꯣ ꯌꯥꯝ ꯁꯤꯕꯅꯦꯕ ꯀꯣ
ꯐꯧ ꯃꯔꯨꯗꯨꯁꯨ ꯑꯗꯨꯝ ꯁꯅꯥ ꯆꯪꯉꯝꯒꯅꯤꯅꯦꯃꯤ
ꯑꯁ ꯆꯪꯗꯗꯤ ꯀꯩꯅꯣ ꯐꯪ ꯃꯔꯨ ꯍꯥꯏꯔ ꯃꯇꯨꯝ ꯃꯇꯨꯝ ꯂꯥꯛꯇꯣꯏꯅꯤꯗꯅ
ꯃꯥꯅꯤ ꯃꯥꯅꯤ
ꯑꯝ ꯑꯗꯨꯒ ꯁꯥꯅꯔꯤꯛ ꯄꯥꯔꯦꯡꯗꯨꯁꯨ ꯁꯅꯥꯗꯣ ꯃꯄꯨꯝ ꯃꯄꯨꯝꯅ ꯁꯦꯝꯕꯣꯛ ꯑꯣꯏꯕ ꯑꯝ ꯇꯧꯕꯅꯦꯕ ꯃꯣꯏꯒꯤ ꯃꯌꯦꯛꯇꯣ ꯍꯩꯔꯒ ꯁꯥꯕ ꯀꯩꯅꯣꯝ ꯇꯧꯕꯅꯦꯕꯀꯣ ꯑꯗꯨ ꯍꯧꯖꯤꯛꯇꯤ ꯆꯥꯎꯈꯠꯂꯃꯤꯅ ꯌꯩꯊꯣꯛꯑꯒ ꯀꯣꯜꯂꯒ ꯗꯤꯖꯥꯏꯟꯗꯣ ꯇꯥꯟꯅꯕ ꯁꯥꯕꯁꯨ ꯌꯥꯔꯝꯃꯅꯤ ꯌꯥꯕꯨꯗꯤ
ꯃꯥꯅꯦ ꯏꯆꯜ ꯆꯪꯍꯟꯗꯕꯤꯗ
ꯍꯥꯟꯅꯗꯤ ꯃꯇꯨꯝ ꯃꯇꯨꯝ ꯍꯩꯖꯤꯟꯕꯤꯅꯦ
ꯃꯥꯅꯦ ꯁꯅꯥꯁꯨ ꯌꯥꯝ ꯆꯪꯉꯤꯗꯣ
ꯎꯝ ꯑꯩ ꯁꯅꯥ ꯃꯣꯟ ꯇꯔꯨꯛ ꯇꯔꯦꯠ ꯉꯛꯇ ꯁꯤꯔꯛꯇꯣꯏꯟ ꯉꯛꯀ ꯂꯣꯏ
ꯎꯝ ꯀꯥꯏꯔꯁ ꯅꯨꯄꯤꯗꯤ ꯑꯗꯨ ꯉꯛꯇꯦꯀꯦ ꯍꯥꯏꯔꯣꯏ ꯃꯣꯏꯗꯤ ꯁꯅꯥ ꯁꯤꯔꯤꯒꯩ ꯌꯥꯏꯌꯦ ꯗꯣ
ꯃꯥꯅꯦ ꯁꯅꯥꯖꯨ ꯁꯤꯒꯦ ꯍꯥꯏꯕ ꯂꯨꯍꯣꯡꯕꯒꯤ ꯄꯩꯁꯥꯖꯨ ꯃꯤꯉꯣꯟꯗ ꯄꯤꯊꯣꯛꯀꯦ ꯍꯥꯏꯕ ꯑꯗꯨ ꯅꯁꯥꯗ ꯑꯣꯏꯅ ꯁꯤꯕꯅ ꯐꯠꯇ꯭ꯔꯁꯤꯅꯦ ꯑꯩꯈꯣꯏꯅ ꯍꯥꯏꯁꯦ
ꯑꯗꯨꯗꯤ ꯌꯥꯝ ꯐꯕ ꯋꯥꯐꯝꯅꯤ ꯀꯩꯅꯣ ꯚꯥꯏ
ꯎꯝ ꯃꯤꯅ ꯍꯥꯏꯅꯤꯡ ꯃꯈꯥꯏ ꯍꯥꯏꯖꯁꯅꯨ ꯅꯪ ꯑꯩ ꯄꯩꯁꯥ ꯄꯥꯏ ꯂꯧꯔ ꯂꯣꯏꯔ‌ꯦ ꯁꯤꯅꯦ ꯑꯩꯈꯣꯏꯅ ꯍꯥꯏꯁꯦ ꯄꯩꯁꯥ ꯁꯦꯝꯕ ꯁꯅꯥꯁꯤꯗꯤ ꯃꯇꯝꯒꯤ ꯃꯇꯨꯡ ꯏꯟꯅ ꯑꯗꯨꯝ ꯇꯥꯡꯈꯠꯂꯛꯇꯧ ꯂꯩꯔꯦ ꯅꯠꯇ꯭ꯔꯥ
ꯃꯥꯅꯦ ꯃꯥꯅꯦ ꯁꯅꯥꯗꯨꯁꯨ ꯃꯃꯟ ꯍ‌ꯦꯟꯒꯠꯂꯛꯇꯧ ꯂꯩꯔꯦ
ꯂꯝ ꯑꯕ ꯁꯅꯥ ꯑꯕꯁꯤꯗꯤ ꯃꯥꯡꯕ ꯌꯥꯗꯕ ꯍꯦꯟꯅ ꯍꯦꯟꯅ ꯇꯥꯡꯈꯠꯂꯛꯄ ꯄꯣꯠꯅꯦꯕ ꯇꯨꯡ ꯀꯣꯏꯅ
ꯑꯗꯨꯅ ꯐꯔꯁꯥꯠꯅꯤꯗ ꯍꯧꯖꯤꯛꯀꯥꯟꯒꯤ ꯍꯣꯡꯕꯗ ꯍꯤ ꯇꯥꯟꯅꯕꯁꯦ ꯀꯝ ꯀꯥꯟꯅꯕ ꯄꯣꯠ ꯅꯠꯇꯦ ꯑꯗꯨꯝ ꯃꯤꯔꯝꯒꯤ ꯄꯣꯠꯊꯣꯛꯇ ꯑꯅꯝꯕꯅꯦ ꯇꯧꯅꯩ ꯅꯠꯗ꯭ꯔꯥ ꯏꯝ ꯇꯝꯁꯨ ꯃꯤꯔꯝꯗ ꯆꯠꯈꯤꯅꯤ ꯑꯗꯨꯁꯔꯨꯛꯄꯨꯗꯤ ꯑꯩꯈꯣꯏ ꯏꯁ꯭ꯋꯥꯏꯒꯤ ꯑꯗꯨꯝ ꯆꯠ ꯆꯠꯅꯕ ꯇꯧꯒꯗꯕꯅꯤꯅ
ꯃꯥꯅꯦ ꯅꯣꯏ ꯁꯥꯏꯗꯤ ꯀꯩꯀꯩ ꯍꯥꯏꯔꯛꯀꯦ ꯀꯃꯥꯏ ꯀꯃꯥꯏꯒ ꯍꯥꯏꯒꯦ ꯅꯣꯏ ꯁꯥꯏꯗꯤ ꯑꯩꯗꯤ ꯉꯥꯡꯅ ꯁꯛꯅꯕ ꯌꯥꯗ꯭ꯔ‌ꯦꯅꯦ
ꯆꯞ ꯃꯥꯟꯅꯩ ꯑꯩꯈꯣꯏꯁꯨ ꯏꯕꯣ ꯀꯔꯤ ꯍꯥꯏꯗꯧ ꯁꯨꯝ ꯃꯇꯝꯁꯤ ꯃꯥꯏ ꯄꯩꯁꯥ ꯍꯌꯦꯡꯋꯥꯏ ꯃꯥꯁꯨ ꯄꯩꯁꯥ ꯇꯥꯜꯂꯛꯀꯦ ꯅꯪꯁꯨ ꯇꯥꯜꯂꯣ ꯑꯗꯨ ꯍꯌꯦꯡꯋꯥꯏ ꯆꯥꯎꯅ ꯍꯣꯡꯁꯤ ꯁꯤꯅꯤ
ꯑꯥ ꯃꯣꯏꯗꯤ ꯑꯥ ꯐꯨꯏꯌ‌ꯦ ꯊꯣꯡꯒꯥꯟ ꯄꯔꯦꯡꯗꯒꯤ ꯐꯤꯖꯪꯒ ꯈꯜꯂꯒ ꯀꯥꯔꯄꯦꯠꯀ ꯔꯦꯠ ꯀꯥꯔꯄꯦꯠꯇꯀ ꯆꯠꯄꯗꯣ ꯄꯥꯝꯃꯝꯗꯣꯏꯅꯤ ꯃꯣꯏꯗꯤ
ꯄꯥꯝꯗꯣꯏꯅꯦ ꯑꯗꯣ ꯃꯣꯏꯒꯤꯅ ꯑꯃꯨꯛ ꯍꯣꯡꯗꯣꯏꯁꯤꯅ ꯀꯩꯅꯣꯝꯗ ꯍꯣꯡꯗꯣꯏꯅ‌ꯦ ꯃꯣꯏꯒꯤꯗꯤ ꯈ‌ꯣꯏꯒꯤ ꯃꯣꯏ ꯑꯩ ꯕꯥꯃꯣꯟꯅꯤꯗꯅ
ꯑ
ꯑꯗꯨꯗ ꯃꯣꯏꯒꯤ ꯕꯥꯃꯣꯟ ꯃꯝꯇꯣꯕ ꯑꯅ ꯑꯃ ꯂꯩꯌꯦ
ꯑ
ꯑꯗ‌ꯣ ꯃꯥꯝꯇ‌ꯣꯞꯇ‌ꯣ ꯑꯗꯨꯝ ꯃꯣꯏ ꯑꯗꯨ ꯃꯣꯏ ꯑꯗꯨ ꯁꯥꯒꯩꯒꯤ ꯑꯣꯏꯅ ꯃꯥꯝꯇ‌ꯣꯞꯇ ꯂꯣꯏ ꯍꯣꯡꯍꯜꯂꯦꯕ
ꯑ ꯕꯥꯃ‌ꯣꯟ ꯒꯤꯗꯤ ꯃꯥꯝꯇ‌ꯣꯞꯇ ꯂ‌ꯣꯏ ꯍꯣꯡꯕꯅꯤꯕ‌ꯣ
ꯑꯗꯨꯅ‌ꯦ ꯍꯣꯏ ꯑꯩꯈꯣꯏꯁꯨ ꯕꯥꯃꯣꯟ ꯂꯧꯗꯧꯔꯤꯝꯅꯤꯅ ꯃꯥꯝꯇꯣꯞꯇ ꯐꯝ ꯇꯥꯔꯤꯌꯦ ꯑꯩꯖꯨ
ꯑ ꯑ ꯑꯩꯒ ꯑꯃꯨꯛ ꯑꯣꯏꯒꯤꯅꯤꯀꯣ
ꯑꯦꯍ‌ꯦ ꯑꯩꯈꯣꯏꯗꯤ ꯑꯩꯒꯥꯗꯤ ꯑꯣꯏꯔꯣꯏꯍꯦ ꯑꯩꯒꯥꯗꯤ ꯃꯥꯜꯂꯣꯏ
ꯑꯦ ꯀꯅꯥ ꯈꯪꯕ ꯃꯇꯝꯒꯤ ꯃꯇꯨꯡ ꯏꯟꯅ ꯗꯛ ꯂꯥꯎꯅ ꯅꯪ ꯑ ꯅꯨꯄꯤ ꯃꯌꯨꯝ ꯄꯨꯈ꯭ꯔꯗꯤ ꯑꯗꯨꯝ ꯕꯥꯃ‌ꯣꯟ ꯑꯣꯏꯔꯦ ꯅꯪ
ꯑ ꯑꯗꯨ ꯍꯥꯏꯗꯦꯗ ꯃꯥꯗꯤ ꯃꯥꯏ ꯕꯤꯁꯅꯨꯒꯤ ꯂꯥꯏꯁꯪ ꯑꯝꯇ ꯁꯥꯕꯤꯌꯣꯌ‌ꯦ
ꯕꯤꯁꯅꯨꯒꯤ
ꯍꯣꯏ ꯃꯥ ꯃꯌꯨꯝꯗ ꯕꯤꯁꯅꯨ ꯃꯥꯒꯤ ꯂꯥꯏꯁꯪ ꯑꯝꯅꯦ ꯃꯆꯥ ꯑꯝ ꯂꯩꯕ ꯕꯤꯁꯅꯨꯅꯤ ꯃꯥꯗꯤ ꯕꯤꯁꯅꯨ ꯂꯥꯠ ꯌꯥꯗꯦꯕ
ꯑ
ꯑꯗꯨꯒꯤ ꯚꯤꯁꯅꯨꯒꯤ ꯂꯥꯏꯁꯪ ꯑꯃ ꯁꯥ ꯈꯪꯗꯦ ꯑꯩꯈꯣꯏꯗꯤ ꯑꯩꯈꯣꯏ ꯌꯨꯝꯗꯗꯤ ꯕꯤꯁꯅꯨꯒꯨꯝꯕꯗꯤ ꯂꯩꯇꯦꯅ꯫
ꯑꯗꯣ ꯕꯤꯁꯅꯨꯒꯨꯝꯕ ꯂꯥꯏꯖꯦ ꯃꯁꯛ ꯑꯃꯇ ꯎꯗ꯭ꯔꯤꯅꯦ ꯀꯃꯥꯏ ꯇꯧꯒꯦ꯫
ꯈꯪꯗꯦ ꯀ꯭ꯔꯤꯁꯅꯒꯤ ꯁꯥꯏꯌꯣꯟꯅꯦ ꯍꯥꯏꯕꯥ ꯈꯪꯗꯦ ꯑꯩꯁꯨ ꯑꯩꯈꯣꯏ ꯍꯤꯟꯗꯨꯒꯤ ꯂꯥꯏꯖꯦ ꯄꯥꯛ ꯒ꯭ꯌꯥꯟ ꯇꯥꯗꯦ꯫
ꯍꯥꯏꯗꯤ ꯃꯣꯏꯖꯦ ꯑꯕꯔꯗꯥꯔꯗꯤ ꯑꯣꯏꯗꯤ ꯑꯣꯏꯕꯅꯦꯕ꯫
ꯑꯥ
ꯀ꯭ꯔꯤꯁꯅꯗꯒꯤ ꯃꯊꯪ ꯃꯊꯪꯅꯦꯕ ꯇꯧꯔꯛꯏꯖꯦ꯫
ꯑꯩꯈꯣꯏꯒꯤ ꯈ꯭ꯋꯥꯏꯗꯒꯤ ꯑ ꯀ꯭ꯔꯤꯁꯅꯕꯨꯗꯤ ꯂꯩꯔꯦꯀꯣ ꯀ꯭ꯔꯤꯅ__ ꯁꯥꯌꯣꯟꯗ ꯑꯩꯈꯣꯏꯒꯤ ꯀꯩꯅꯣ ꯂꯥꯛꯑꯦ ꯔꯥꯝꯒꯤ ꯁꯥꯏꯌꯣꯅꯦ ꯀ꯭ꯔꯤꯁꯅꯒꯤ ꯁꯥꯏꯌꯣꯟ ꯆꯞ ꯃꯥꯟꯅꯩ ꯍꯥꯏꯕꯒ ꯑꯃ ꯍꯥꯏꯕ__
ꯇ ꯍꯣ ꯍꯣ ꯍꯣꯏ ꯍꯣꯏ ꯃꯣꯏ ꯃꯊꯪ ꯃꯊꯪ ꯂꯥꯛꯏꯅꯤꯗꯣ꯫
ꯕꯤꯁꯅꯨꯗꯨꯔꯣ ꯑꯩꯈꯣꯏ ꯄ꯭ꯔꯤꯊꯤꯕꯤ ꯁꯦꯝꯕ ꯅꯨꯄꯥꯗꯨꯕꯣ꯫
ꯃ ꯀꯩꯅꯣꯅꯦ ꯆꯀ꯭ꯔꯔ ꯄꯥꯏꯕꯗꯨ ꯅꯠꯇ꯭ꯔꯣ ꯀ꯭ꯔꯤꯁꯅ ꯃꯥꯟꯕ ꯃꯈꯨꯠꯀ ꯃꯔꯣꯡ ꯃꯔꯣꯡ ꯂꯣꯡꯕ ꯕꯤꯁꯅꯨꯅꯦꯗꯥꯏꯅꯦ꯫
ꯑꯣ ꯀꯩꯅꯣ ꯇꯧꯕꯗꯣ ꯑ ꯂꯤꯟ ꯑꯆꯧꯕ ꯑꯃꯅ__
ꯑ ꯍꯣꯏ ꯍꯣꯏ ꯍꯣꯏ ꯂꯤꯟ ꯑꯆꯧꯕ ꯈꯟꯕ ꯃꯈꯨꯠꯀ ꯃꯔꯣꯡ ꯃꯔꯣꯡ ꯂꯣꯡꯉꯒ ꯍꯣ ꯍꯣ ꯍꯣꯏ
ꯑꯗꯨꯗꯤ ꯔꯥꯃꯥꯏꯌꯟꯗꯒ ꯌꯥꯝ ꯌꯥꯎꯕꯅꯦꯍꯦ꯫
ꯌꯥꯎꯋꯦ ꯑꯗꯨ ꯕꯤꯁꯅꯨꯅꯦꯗꯣ ꯑꯩ ꯈꯪꯗꯦ ꯃꯥ ꯃꯣꯏꯒꯤ ꯂꯥꯏ ꯀꯩꯅꯣ ꯇꯧꯋꯦꯕ ꯌꯥꯎꯋꯦꯕ ꯂꯥꯏꯗ꯫ ꯁꯪ ꯃꯆꯥꯗꯨ ꯁꯥꯔꯒ
ꯑꯗꯨꯗꯤ ꯀ꯭ꯔꯤꯁꯅꯗꯨ ꯌꯥꯎꯅ ꯌꯥꯎꯅ ꯑꯗꯨꯝ ꯕꯤꯁꯅꯨꯁꯨ ꯌꯥꯎꯔꯛꯑꯦ ꯃꯣꯏ ꯂꯥꯏꯗꯤ꯫
ꯌꯥꯎꯔꯦ ꯑꯁ ꯈꯪꯗꯦ ꯑꯩꯗꯤ ꯇꯧꯕꯤꯔꯤꯖ ꯃꯤꯅ ꯉꯥꯎꯋꯦ ꯍꯥꯏꯒꯗ꯭ꯔꯥ ꯑꯩ__ ꯂꯥꯏ ꯅꯨꯡꯖꯦ ꯑꯩ ꯍꯣꯏ ꯅꯤꯡꯕꯨꯗꯤ ꯅꯤꯡꯖꯩ ꯏꯁꯥꯒꯤ ꯑꯣꯏꯕ ꯑꯗꯨꯑꯣꯏꯖꯨ ꯑꯩ ꯈꯪꯗꯦ ꯌꯥꯝ ꯊꯣꯏꯅ ꯋꯥꯈꯟꯗ ꯈꯟꯖꯟꯂꯨꯕꯗꯤ ꯑꯣꯏꯗꯦ꯫
ꯑꯣ... ꯑꯦ ꯀꯩꯝ ꯈꯜꯂꯨꯅꯨꯁꯦ ꯂꯥꯏꯒꯤ ꯂꯥꯏ ꯆꯞ ꯃꯥꯟꯅꯩ ꯑꯃ ꯅꯤꯡꯒꯗꯕ ꯑꯃ ꯅꯤꯡꯉ ꯊꯃꯣꯏ ꯑꯣꯏꯗꯨ ꯂꯥꯏ ꯍꯥꯏꯖꯦ꯫
ꯍꯣꯏ ꯇꯤꯡꯈꯦꯠ ꯂꯥꯏꯈꯠꯄꯨꯗꯤ ꯐꯠꯇꯦꯀꯣ ꯑꯗꯨꯑꯣꯏꯖꯨ ꯑꯗꯨꯝ ꯂꯩꯗꯅ꯫ ꯋꯥꯈꯜꯗ ꯑꯩꯒꯤ ꯅꯤꯡꯖꯕꯤ ꯏꯁꯣꯔ ꯑꯃꯗꯤ ꯂꯩꯗꯤ ꯂꯩꯗꯅ꯫
ꯂꯥꯏ ꯑꯖꯤꯗꯤ ꯕꯅꯤ ꯂꯥꯏ ꯅꯤꯡꯍꯜꯂꯤꯖꯦ ꯃꯤꯑꯣꯏꯕꯖꯦ ꯑꯩꯈꯣꯏ ꯃꯤꯑꯣꯏꯕꯖꯦ꯫ ꯑꯔꯥꯟꯕ ꯂꯝꯐꯩꯗ ꯆꯠꯂꯛꯀꯅꯤꯅꯅꯦ ꯃꯥꯅ ꯐꯥꯖꯜꯂ ꯄꯨꯟꯖꯜꯂꯒꯅꯦ ꯑꯐꯕ ꯂꯝꯕꯤ